ꯍꯜꯂꯣ
ꯏꯕ꯭ꯔꯣ
ꯅꯨꯡꯉꯥꯏꯔꯤ ꯅꯨꯡꯉꯥꯏꯔꯤ ꯄꯥꯎ ꯐꯥꯎꯅꯔꯁꯨ ꯀꯨꯏꯔꯦꯅꯦ ꯉꯁꯤꯒꯤꯁꯤꯒ ꯆꯥꯟꯁ ꯂꯧꯔꯒ ꯍꯥ ꯍꯥꯥ
ꯅꯨꯡꯉꯥꯏꯔꯤꯕ꯭ꯔꯣ
ꯅꯨꯡꯉꯥꯏꯔꯤ ꯅꯨꯡꯉꯥꯏꯔꯤ ꯇꯥꯕ꯭ꯔꯣ
ꯅꯈꯣꯟ
ꯇꯥꯏꯀꯣ ꯉꯁꯤꯒꯤ ꯄꯥꯎ ꯐꯥꯎꯅꯗꯕꯁꯨ ꯀꯨꯏꯔꯦꯕ ꯉꯁꯤꯒꯤꯁꯤꯅ ꯆꯥꯟꯁ ꯂꯧꯔꯒ ꯍꯥ ꯋꯥꯔꯤ ꯁꯥꯟꯅꯕꯁꯨ ꯐꯪꯉꯦ
ꯎꯝ ꯇꯣ
ꯀꯩꯗꯧꯔꯝꯃꯤꯅꯣ
ꯐꯝꯃꯝ ꯃꯤꯅꯤ ꯚꯥꯢ
ꯋꯥꯔꯜ ꯀꯞ ꯉꯥꯏꯒꯗꯕ ꯅꯠꯇ꯭ꯔꯣ ꯉꯁꯤ
ꯅꯣꯔꯋꯦꯒ ꯐ꯭ꯔꯥꯟꯁ ꯀꯤꯗꯣ
ꯄꯨꯡ ꯃꯉꯥꯒꯤꯗꯨꯗꯤ ꯏꯁ꯭ꯄꯦꯟꯁꯨ ꯅꯨꯡꯉꯥꯏꯒꯅꯤ ꯀꯩꯅꯣ
ꯏꯁꯄꯦꯟꯒꯤꯁꯨ ꯅꯨꯡꯉꯥꯏ ꯑꯣ ꯉꯥꯏꯕꯗ ꯇꯥꯟꯕ ꯑꯃꯨꯛꯀ ꯊꯦꯡꯅ ꯍꯧꯒꯠꯄꯗꯣ ꯊꯕꯛ ꯂꯩꯕꯅꯤꯅꯀꯣ
ꯑꯩꯁꯨ ꯉꯥꯏꯔꯔꯣꯏꯗ ꯇꯨꯋꯦꯜꯐ ꯊꯥꯔꯇꯤꯗ ꯂꯣꯏꯁꯤꯂꯒ ꯇꯨꯝꯃꯒ ꯀꯩꯅꯣ ꯐꯥꯏꯚꯇ ꯑꯃꯨꯛ ꯍꯧꯒꯠꯂꯒ ꯌꯦꯡꯗꯣꯏꯅꯦ ꯑꯥꯂꯥꯝ ꯊꯝꯃꯒ
ꯍꯌꯦꯡ ꯊꯕꯛ ꯁꯨꯇꯤ ꯂꯩꯕ꯭ꯔꯣ
ꯂꯩꯇꯦꯗ ꯆꯠꯇꯣꯢꯅꯤꯗ ꯑꯗꯨꯝ ꯅꯨꯡꯇꯤꯒꯤ ꯂꯣꯏ ꯃꯦꯠꯁ ꯂꯣꯏ ꯌꯦꯡꯉꯦꯗ ꯁꯤꯗ ꯊꯕꯛꯇꯤ ꯎꯏꯕꯁꯤꯗꯤ ꯂꯣꯏꯔꯦ ꯐꯖꯔꯕꯅꯤ
ꯀꯁꯇꯃꯔ ꯂꯥꯛꯄꯗ ꯍꯣꯔꯦꯟ ꯎꯏꯔ ꯂꯩꯔꯗꯤ ꯅꯪ ꯄꯣꯠ ꯀ ꯂꯣꯍꯤ ꯍꯔꯥ
ꯄꯂꯦꯗꯤ ꯃꯔꯅꯗ ꯎꯄꯥꯏ ꯂꯩꯇꯕꯅꯦꯕ ꯁꯥꯅ ꯁꯥꯕꯅꯦ ꯍꯟꯗꯛꯇꯤ ꯑꯁ ꯂꯣꯏꯔꯦ
ꯕꯤꯔꯥꯅꯤ ꯍꯟꯗꯛꯁꯦ ꯅꯣꯏ ꯀꯩꯅꯣꯗꯤ ꯊꯕꯛ ꯃꯐꯝꯗꯤ ꯌꯥꯝ ꯁꯥꯔꯝꯃꯅꯤ ꯕꯖꯥꯔ ꯃꯅꯨꯡꯗ ꯑꯃꯨꯛ ꯑꯣꯏꯔꯦ
ꯀꯩꯅꯣ ꯀꯩꯅꯣ ꯇꯧꯕꯦ ꯑꯩꯈꯣꯏꯒꯤꯁꯤꯅ ꯑꯃꯨꯛ ꯑꯦꯁꯤ ꯄꯥꯟꯗꯕꯅꯦꯕ ꯀꯨꯂꯔ ꯃꯈꯥꯒꯤ ꯏꯁꯤꯡ ꯍꯥꯞꯄ ꯀꯨꯂꯔꯗꯨꯗꯤ ꯄꯤꯌꯦꯕ
ꯎꯝ
ꯑꯩꯈꯣꯏꯒꯤ ꯌꯨꯝꯗꯣ ꯍꯟꯗꯛ ꯀꯩꯅꯣ ꯔꯤꯐꯔ ꯀꯩꯅꯣ ꯑꯅꯧꯕ ꯁꯦꯝꯗꯣꯛꯄꯩꯀꯣ
ꯎꯝ
ꯀꯩꯅꯣ ꯀꯨꯂꯔ ꯑꯦꯁꯤꯗꯣ ꯑꯝꯇ ꯍꯥꯞꯄ ꯌꯥꯗ꯭ꯔꯕ ꯑꯗꯨꯏ ꯀꯨꯂꯔ ꯑꯣꯏꯅ ꯄꯤꯔꯒꯦ ꯀꯨꯂꯔꯗꯨꯗꯤ ꯌꯥꯗ꯭ꯔꯦꯗ ꯀꯥꯏꯒꯦ ꯑꯁ ꯁꯤꯔꯦ ꯍꯥꯏꯕꯗꯤ ꯅꯣꯔꯃꯦꯜ ꯑꯣꯏꯕ ꯀꯩꯅꯣ ꯑꯣꯏꯔꯗꯤ ꯏꯪꯒꯗꯕꯅꯦꯕ ꯍꯥꯏꯕꯗꯤ ꯃꯦꯆꯤꯟꯒꯨꯝꯕ ꯊꯝꯃꯕꯅꯤꯅ ꯃꯦꯆꯤꯟꯗꯨꯅ ꯁꯥ ꯁꯥꯕ ꯍꯤꯠꯇꯨ ꯂ ꯌꯥꯝ ꯄꯨꯊꯣꯛꯑꯦꯗꯅ
ꯃꯦꯆꯤꯟꯗꯨꯅ ꯃꯥꯒꯤ ꯑꯁꯥꯕꯗꯣ ꯑꯃꯨꯛꯀ ꯄꯤꯊꯣꯛꯄ ꯏꯪꯗ꯭ꯔꯦꯕ ꯍꯦꯟꯅ ꯆꯥꯈ꯭ꯔꯕ
ꯀꯥꯏꯗꯒꯤ ꯐꯨꯔꯤꯠꯁ ꯊꯝꯃꯦ ꯗꯤꯞ ꯀꯨꯂꯔꯗꯨ ꯊꯝꯃꯦ ꯑꯗꯨꯒ ꯇ꯭ꯔꯥꯟꯁꯄꯦꯔꯦꯟ ꯑꯣꯏꯕ ꯀꯩꯅꯣꯗꯨꯁꯨ ꯕꯤ ꯁꯤ ꯀꯨꯂꯔꯗꯨꯁꯨ ꯊꯥꯝꯃꯦ ꯑꯗꯨꯅ ꯄꯨꯊꯣꯛꯄ ꯍꯤꯠꯇꯨꯗꯤ ꯑꯁ ꯔꯨꯝꯗꯨꯗ ꯇꯦꯞ ꯇꯧꯔ ꯃꯥ ꯁꯤꯒꯔꯦ
ꯎꯥꯏ ꯂꯩꯇꯗꯣ
ꯎꯝ
ꯍꯤꯡꯅꯕ ꯂꯥꯟꯐꯝꯗ ꯑꯩꯈꯣꯏ ꯆꯪꯂꯪꯂꯨꯔꯕꯅꯤ ꯅꯍ
ꯑ ꯆꯪꯉꯨꯔꯅꯦ ꯄꯥꯏꯔꯤꯗꯤꯅꯦ
ꯍꯤꯡꯅꯕ ꯂꯥꯟꯐꯝꯗ ꯆꯪꯂꯨꯕꯅꯤꯅ ꯄꯩꯁꯥꯁꯨ ꯊꯣꯛꯇ꯭ꯔꯗꯤ ꯌꯥꯗꯦ
ꯌꯥꯗꯅꯦ ꯑꯗꯨ ꯆꯪꯗꯤꯦ ꯑꯗꯣ ꯍꯣꯔꯦꯟꯒꯤ ꯃꯦꯠꯁꯁꯤꯅ ꯀꯔꯝꯕ ꯇꯤꯝꯗ ꯁꯞꯄꯣꯔꯠ ꯇꯧꯗꯣꯏꯅꯣ
ꯑꯩꯗꯤ ꯉꯁꯤ ꯅꯣꯋꯦ ꯑꯣꯏꯅ ꯇꯧꯔꯒꯦꯗ ꯍꯂꯥꯟꯗꯣ ꯂꯤꯕꯤ ꯃꯥꯟꯕꯗꯣ
ꯍꯂꯥꯟꯅ ꯇꯧꯔꯒꯦꯕ ꯑꯁ ꯃꯥꯉꯣꯟꯗ ꯆꯦꯟꯕꯁꯤꯗꯤ ꯭ꯔꯣ ꯃꯉꯛꯇꯨ ꯗꯦꯟꯖꯔꯅꯤꯅꯦ ꯑꯗꯨꯝ ꯅꯨꯡꯉꯥꯏꯒꯗꯕꯅꯤ ꯉꯁꯤꯗꯤ ꯑꯁ ꯉꯁꯤꯒꯤ ꯃꯦꯠꯁꯁꯤꯗꯤ ꯄꯨꯔꯥ ꯃꯩ ꯇꯥꯒꯗꯕꯅꯤ
ꯑꯗꯨꯝ ꯌꯨꯝꯗꯅꯦꯉꯛ ꯆꯥꯛ ꯆꯥꯕ ꯇꯧꯔꯒ ꯂꯣꯏꯔꯒ ꯉꯥꯏꯍꯥꯛ ꯃꯄꯥꯟꯗ ꯊꯣꯛꯎꯕꯅꯦꯅ
ꯑꯣ ꯀꯩ ꯌꯦꯟꯁꯥꯡ ꯁꯥꯔꯒꯦ ꯉꯁꯤꯗꯤ
ꯁꯥꯎꯒꯔꯤꯒ ꯀꯩꯅꯣ ꯍꯧꯖꯤꯛꯀꯤ ꯀꯔꯤ ꯍꯥꯏꯕ꯭ꯔꯥ ꯍꯋꯥꯏ ꯍꯥꯏꯒꯗꯕ꯭ꯔꯥ ꯀꯣ ꯖꯤꯛꯀꯤ ꯕꯤꯟꯁꯇꯣ
ꯎꯝ
ꯑꯗꯨ ꯑꯣꯏꯅ ꯊꯣꯡꯉꯦ ꯑꯗꯨ ꯑꯣꯏꯅ ꯆꯥꯔꯦ ꯉꯁꯤꯗꯤ ꯅꯪꯗꯦ
ꯉ ꯑꯂꯨ ꯇꯧꯔ ꯈꯥꯃꯦꯟ ꯇꯧꯔꯒ ꯌꯦꯜꯂꯨꯝꯒ ꯆꯥꯏ
ꯌꯦꯔꯨꯝꯗ ꯅꯪ ꯅ ꯊꯣꯡꯉꯤꯩꯅꯣ ꯀꯩꯅꯣ
ꯑꯩ ꯊꯣꯡꯒꯦꯗ ꯕꯥꯖꯤ ꯊꯣꯡꯉꯝꯃꯦ
ꯑꯥꯎ ꯆꯆꯦꯁꯦ
ꯕꯥꯖꯤꯗꯤ ꯈꯔ ꯀꯨꯛ ꯇꯧꯕꯗ ꯍꯩꯕ ꯍꯥꯏꯇꯥꯔꯦꯅꯦ
ꯑꯗꯨꯗ ꯇꯟꯗꯕꯗꯨ ꯐꯔꯔꯕꯅꯤꯅꯦ
ꯖꯤꯗꯤ ꯆꯥꯛꯟꯥꯡ ꯊꯣꯡꯗꯗꯤ ꯃꯥꯁꯦ ꯏꯟꯇꯔꯦꯁ ꯈꯔ ꯂꯩꯔꯦ ꯊꯣꯡꯕꯁꯨ ꯍꯩꯔꯦ ꯁꯦ ꯍꯥꯎꯁꯨ ꯍꯥꯎꯋꯤ ꯏꯃꯥꯅꯕꯨ ꯊꯣꯡꯉꯗꯤ ꯍꯥꯎꯗ꯭ꯔꯦꯗ
ꯍꯥꯎꯇꯦꯕ ꯏꯃꯥꯅ ꯊꯣꯡꯕꯗꯣ
ꯏꯃꯥꯅ ꯊꯣꯡꯕꯁꯦ ꯃꯥꯅ ꯑꯍꯥꯎꯕ ꯂꯩ ꯍꯥꯎꯇꯕ ꯂꯩ ꯑꯗꯨꯕꯨ ꯃꯥꯅ ꯑꯅꯝꯕ ꯊꯣꯡꯕꯁꯦ ꯕꯥꯖꯤꯒ ꯆꯥꯡꯗꯝꯅꯔꯗꯤ ꯍꯥꯎꯗꯕ ꯈꯔ ꯋꯥꯠꯄ
ꯕꯥꯖꯤꯅ ꯍꯥꯎꯈ꯭ꯔꯦꯕ
ꯖꯤꯅꯦꯅ ꯍꯧꯈ꯭ꯔꯦ
ꯑ ꯐꯩꯅꯦ
ꯅꯛ ꯑꯦꯅꯥꯀꯅꯥ ꯂꯩ ꯀꯦꯕꯥ ꯌꯨꯝꯗ
ꯌꯨꯝꯗ ꯁꯤꯗ ꯑꯉꯥꯡ ꯈꯔꯒ ꯁ꯭ꯀꯨꯜ ꯀꯥꯕ ꯑꯉꯥꯡ ꯈꯔꯒ ꯂꯩ
ꯑꯣ ꯑꯆꯥ ꯑꯆꯥ ꯅꯪ ꯍꯥꯟꯅꯒꯤ ꯂꯩꯐꯝꯗ ꯑꯗꯨꯝ ꯂꯩꯀꯣ ꯝꯐꯥꯏ
ꯑꯩꯈꯣꯏ ꯀꯔꯁꯨ ꯑꯩꯁꯤꯡꯁꯦ ꯄꯥꯎ ꯐꯥꯎꯅꯕꯁꯨ ꯀꯨꯏꯔꯤꯅꯦ ꯀꯃꯥꯏ ꯀꯃꯥꯏ ꯇꯧꯔꯤꯖꯥꯠꯅꯣ ꯑꯃ ꯉꯥꯡꯁꯨ ꯉꯥꯡꯗ꯭ꯔꯦ ꯀꯔꯤ ꯇꯧꯅꯔꯣ ꯑꯣꯖꯥꯅꯣꯝꯇ ꯈꯪꯗ꯭ꯔꯦꯅꯤ
ꯒ꯭ꯔꯨꯞꯇ ꯇꯦꯛꯁ ꯊꯥꯔꯛꯑꯁꯨ ꯀꯅꯥꯝꯇ ꯔꯤꯄ꯭ꯂꯥꯏ ꯄꯤꯔꯛꯇꯦ ꯑꯩꯈꯣꯏꯗꯤ ꯀꯃꯥꯏꯅ ꯇꯧꯔꯅꯤ
ꯈꯈꯤꯗ ꯃ ꯃ ꯃꯁꯒꯜ ꯃ ꯊꯕꯛ ꯆ ꯍꯕꯛ
ꯈꯪꯗꯦ ꯀ꯭ꯂꯥꯁ ꯇꯦꯟ ꯂꯣꯏꯕꯒ ꯃꯥ ꯃꯥꯒꯤ ꯃꯁꯥ ꯃꯁꯥ ꯏꯁ ꯃꯥ ꯃꯥꯒꯤ ꯍꯤꯡꯅꯕ ꯄꯨꯟꯁꯤ ꯂꯥꯟꯐꯝꯗ ꯆꯪꯂꯨꯕꯅꯤꯅ ꯄꯥꯎ ꯐꯥꯎꯅꯥꯒꯤ ꯃꯇꯝꯁꯨ ꯌꯥꯝꯅ ꯀꯩꯅꯣ ꯇꯧꯔꯦ ꯌꯥꯝ ꯃꯇꯝꯁꯨ ꯌꯥꯝ ꯐꯪꯗ꯭ꯔꯦ ꯂꯣꯏꯅ ꯃꯥ ꯃꯥꯒꯤ ꯃꯥ ꯃꯥꯅ ꯍꯣꯠꯅꯖꯕ ꯅꯠꯇ꯭ꯔꯒ ꯃꯥꯅ ꯍꯧꯖꯤꯛ ꯂꯊꯕ ꯊꯕꯛ ꯇꯧꯕ ꯂꯝꯕꯤ ꯂꯣꯏ ꯇꯣꯡꯉꯥꯜꯂꯦꯅꯦ ꯏꯇꯣ
ꯑꯩꯈꯣꯏꯅ ꯄꯨꯟꯕ ꯐꯪꯒꯗꯕꯁꯦ ꯑꯩꯅ ꯈꯟꯕꯗ ꯂꯣꯏ ꯂꯨꯍꯣꯡꯕ ꯂꯣꯏꯔꯕ ꯀꯥꯟꯗ
ꯑꯗꯨ ꯃꯇꯝꯗꯅ ꯀ꯭ꯂꯥꯁ ꯑꯣꯐ ꯇꯨ ꯊꯥꯎꯖꯟ ꯑꯩꯈꯣꯏ ꯇꯨ ꯊꯥꯎꯖꯟ ꯅꯥꯏꯟꯇꯤꯟꯒꯤ ꯕꯦꯠꯁꯇꯣ ꯑꯗꯨ ꯇꯥꯔꯅꯤ ꯑꯁ ꯕꯦꯠꯁ ꯑꯣꯐ ꯇꯨ ꯊꯥꯎꯖꯟ ꯅꯥꯏꯟꯇꯤꯟ ꯍꯥꯏꯗꯅ ꯑꯣꯔꯒꯅꯥꯏꯁ ꯇꯧꯔꯒ ꯑꯗꯨꯅ ꯍꯦꯟꯅ ꯅꯨꯡꯉꯥꯏꯖꯦ
ꯑꯩꯈꯣꯏꯅ ꯑꯃꯨꯛ ꯄꯨꯟꯒꯅꯤ ꯌꯨꯝ ꯄꯥꯜꯂꯕꯁꯤꯡꯗ ꯑꯃꯨꯛ ꯂꯥꯛꯑꯔꯣꯏꯀꯣ
ꯌꯨꯝ ꯄꯥꯟꯕ ꯈꯣꯏꯗꯤ ꯀꯧꯁꯜꯂꯛꯑꯗꯤ ꯂꯩꯕꯈꯣꯏꯗꯤ ꯂꯥꯛ ꯌꯥꯏꯍꯦ ꯃꯣꯏꯁꯨ ꯅꯨꯄꯤꯅ ꯉꯝꯕꯃꯛꯇꯤ ꯅꯗꯦꯗꯅ
ꯑꯗꯨ ꯑꯣꯏꯔꯁꯨ ꯈꯔ ꯐꯔꯛ ꯇꯥꯒꯅꯦꯕ ꯍꯧꯖꯤꯛꯀꯤ ꯊꯥꯛ ꯇꯧꯔꯗꯩꯁꯤꯅ ꯅꯨꯄꯥꯁꯨ ꯅꯨꯄꯤ ꯈꯔꯗꯤ ꯔꯤꯌꯨꯅꯤꯌꯟ ꯇꯧꯕ
ꯑꯗꯨ ꯎꯝ ꯑꯗꯨꯁꯨ ꯐꯕ ꯑꯗꯨꯁꯨ ꯐꯕ ꯍꯥꯏ ꯑꯌꯥꯃꯅꯤ
ꯑꯥ ꯑꯗꯨꯗꯤ ꯍꯥꯏꯕꯗꯤ ꯂꯣꯏ ꯌꯨꯝ ꯄꯥꯜꯂꯕ ꯃꯇꯨꯡꯗꯗꯤ ꯀꯩꯅꯣꯝꯃ ꯂꯥꯛꯑꯅꯦꯕ ꯍꯥꯏꯕꯗꯤ ꯍꯧꯖꯤꯛ ꯔꯤꯃꯥꯏꯟ ꯇꯧꯕꯗꯣ ꯍꯦꯟꯅ ꯅꯨꯡꯉꯥꯏꯒꯅꯦꯕ ꯑꯗꯨ ꯃꯇꯝꯗ ꯁꯤ ꯇꯧꯑꯦ ꯇꯧꯔꯒ ꯍꯧꯖꯤꯛꯇꯤ ꯌꯥꯝ ꯆꯍꯤ ꯇꯔꯨꯛ ꯇꯔꯦꯠꯄꯨꯗꯤ ꯆꯠꯈ꯭ꯔꯦ ꯑꯗꯨ ꯑꯣꯏꯔꯁꯨ ꯌꯥꯝ ꯀꯩꯅꯣꯗꯨ ꯇꯧꯗ꯭ꯔꯤꯕ ꯌꯥꯝ ꯑꯦꯗꯚꯥꯟꯁ ꯑꯣꯏꯗ꯭ꯔꯤꯕꯑꯔꯤꯕꯀꯣ ꯂꯣꯏꯁꯤꯟꯕꯗꯨ ꯊ ꯑꯩꯈꯣꯏꯗꯣ ꯅꯥꯏꯟꯇꯤꯟꯗ ꯂꯣꯏꯁꯤꯟꯕꯅꯦ
ꯆꯍꯤ ꯃꯉꯥ ꯆꯍꯤ ꯃꯉꯥ ꯇꯔꯨꯛ ꯃꯇꯨꯡꯗꯗꯤ ꯍꯥꯏꯅꯕꯗ ꯈꯔ ꯅꯨꯡꯉꯥꯏꯔ ꯌꯥꯗꯤ ꯃꯆꯥ ꯃꯁꯥꯒꯤ ꯅꯨꯄꯤ ꯊꯤꯕꯣ ꯑꯉꯥꯡ ꯂꯩꯕꯋꯣ ꯍꯥ
ꯍꯣꯏ ꯑꯩꯈꯣꯏ ꯂꯣꯏ ꯍꯧꯅꯔꯤꯁꯤꯗꯤ ꯍꯧꯖꯤꯛ ꯃꯤ ꯃꯔꯤꯒꯨꯝꯕꯗꯤ ꯁꯨꯔꯝꯕꯅꯤꯅꯦ
ꯊꯥꯏꯅ ꯂꯨꯅ ꯈꯨꯂꯥꯡꯈꯥꯡ ꯂꯧꯈ꯭ꯔꯦ ꯚꯥꯏ
ꯀ
ꯎꯝ
ꯑꯗꯨꯒ ꯅꯦꯛꯁꯇꯣ ꯀꯅꯥꯔꯣ ꯀꯥꯝꯕꯤꯆꯨꯡ ꯑꯗꯨꯒ ꯁꯝꯈꯣꯟ ꯑꯗꯨꯒ ꯗꯤꯅꯨ
ꯑꯦ ꯗꯤꯅꯨꯁꯨ ꯂꯨꯍꯣꯡꯈ꯭ꯔꯕꯣ ꯍꯥꯏꯁꯦ
ꯀꯥꯏꯗꯩ ꯂꯨꯍꯣꯡꯉꯥꯒ ꯑꯉꯥꯡꯒ ꯂꯩꯁꯤꯕꯨ
ꯑꯁ ꯈꯔ ꯇꯧꯔꯦꯍꯦ ꯑꯩꯗꯤ ꯈꯪꯍꯧꯗꯦ
ꯃꯣꯏ ꯀꯨꯟꯗ ꯑꯃꯨꯛꯀ ꯀꯩꯅꯣ ꯇꯧꯕ꯭ꯔꯣꯥ ꯅꯠꯇ꯭ꯔꯒ ꯃꯥ ꯀꯥꯏ ꯀꯅꯥ ꯀꯣꯏꯒꯦ
ꯑꯩꯈꯣꯏ ꯈꯨꯟꯗ
ꯐꯩꯅꯦ ꯑꯁ ꯑꯗꯨꯗꯤ ꯑꯁꯤꯅ ꯑꯍꯥꯟꯕꯅꯦꯍꯦ ꯄꯥꯎꯇꯥꯕ ꯉꯛꯏꯍꯦ ꯀꯅꯥꯝ ꯊꯥ ꯍꯥꯏꯔꯛ
ꯏꯀꯥꯏꯅꯕꯒꯤ ꯍꯥꯏꯕ꯭ꯔꯥ ꯀꯩꯅꯣꯝꯃ ꯇꯧꯔꯝꯃꯅꯤꯗ ꯑꯩꯅ ꯑꯩꯅ ꯍꯥꯏꯔꯨ ꯅꯣꯏ ꯑꯗꯨꯝ ꯀꯥꯏꯗꯅ ꯄꯥꯎ ꯇꯥꯕꯅꯦ ꯍꯥꯏ ꯍꯥꯏꯔꯨ
ꯄꯥꯎꯥ ꯀꯝꯇ ꯇꯥꯏ ꯀꯣ ꯄꯥꯎ ꯑꯃ ꯇꯥꯏ ꯍꯀꯣ ꯇꯧꯔꯒ ꯈꯥꯏꯖꯤꯜꯂꯒ ꯑꯗꯨ ꯍꯥꯏꯗꯤ
ꯍꯥꯏꯗꯤ ꯑꯉꯥꯡꯒ ꯆꯥꯎꯔꯦꯗ
ꯑꯁ ꯑꯗꯨꯗꯤ ꯑꯩꯈꯣꯏꯒ ꯑꯃꯨꯛꯀ ꯄꯥꯔꯇꯤ ꯇꯧꯕ ꯌꯥꯔꯅꯤ ꯀꯩꯅꯣ ꯃꯥꯁꯦ ꯀ꯭ꯂꯥꯁ ꯇꯨꯋꯦꯜꯐ ꯂꯣꯏꯔꯒ ꯇꯧꯕ꯭ꯔꯣ ꯅꯠꯇ꯭ꯔꯒ ꯀꯣꯂꯦꯖ ꯂꯣꯏꯔꯒ ꯇꯧꯕ꯭ꯔꯣ ꯂꯨꯍꯣꯡꯕꯗꯣ
ꯀꯣꯂꯦꯖ ꯍꯦꯛ ꯀꯣꯂꯦꯖ ꯂꯣꯏꯕꯩꯒꯅꯦ
ꯈꯥꯇꯧꯔꯦꯍꯦ ꯉꯁꯤꯅ ꯑꯍꯥꯟꯕꯅꯦ ꯉꯛꯑꯦ
ꯎꯝ
ꯑꯩꯈꯣꯏ ꯀ꯭ꯂꯥꯁꯃꯦꯠꯁꯦ ꯀꯅꯥ ꯀꯅꯥ ꯀꯅꯥ ꯀꯅꯥ ꯂꯨꯍꯣꯡꯒ꯭ꯔꯥ ꯅꯨꯄꯤ ꯃꯔꯛꯇ
ꯅꯨꯄꯤꯃ ꯑꯅꯤꯈꯛ ꯑꯣꯏ ꯃꯥꯜꯂꯦ ꯊꯥꯏꯃꯂꯨꯒ ꯗꯤꯅꯨ ꯑꯣꯏꯔꯕ ꯃꯥꯜꯂꯦ ꯑꯅꯤꯈꯛ ꯑꯣꯏꯔꯕ ꯃꯥꯜꯂꯦ
ꯇꯥꯗ꯭ꯔꯦꯀꯣ
ꯇꯥꯗꯔꯦꯗ ꯀꯥꯏ ꯂꯩꯕ ꯀꯥꯏ ꯂꯩꯕ
ꯇꯣ ꯈꯪꯗ꯭ꯔꯦꯅꯦ
ꯆꯤꯟꯓꯜꯂꯤꯕꯁꯨ ꯀꯩꯅꯣ ꯋꯥꯔꯗꯦꯟ ꯇꯧꯗ ꯇꯣꯛꯈ꯭ꯔꯕ ꯖꯥꯠꯂꯥ
ꯍꯟꯗꯛ ꯃꯔꯛꯁꯦ ꯎꯗ꯭ꯔꯦ ꯃꯣꯏꯁꯨ ꯌꯨꯝ ꯍꯣꯡꯈ꯭ꯔꯕꯅꯦ ꯚꯥꯏ ꯍꯥꯟꯅ ꯂꯩꯐꯝ ꯍꯥꯟꯅ ꯂꯩꯐꯝꯗꯨꯗꯤ ꯂꯩꯇ꯭ꯔꯕꯅꯦ
ꯋꯥꯔꯗꯦꯟꯗꯨꯁꯨ ꯇꯣꯛꯈ꯭ꯔꯕꯒꯨꯝ ꯇꯧꯋꯦ
ꯇꯣꯛꯈ꯭ꯔ ꯃꯥꯜꯂꯦ ꯑꯩꯁꯨ ꯈꯪꯍꯧꯗ꯭ꯔꯦ ꯍꯣꯏ ꯀꯣꯂꯦꯖ ꯀꯥꯔꯤꯉꯩꯗ ꯃꯥ ꯃꯥꯒꯤꯁꯨ ꯈꯤꯇꯪ ꯑꯣꯏꯔꯤꯁꯨ ꯀꯣꯂꯦꯖꯀꯤ ꯃꯇꯦꯡ ꯑꯣꯏ ꯐꯣꯏꯅꯕ ꯍꯥꯏꯅ ꯃꯥ ꯋꯥꯔꯗꯦꯟ ꯇꯧꯕ ꯃꯥꯜꯂꯦ
ꯑꯗꯣ ꯄꯥꯎ ꯁꯣꯝꯗ ꯇꯥꯛꯈꯤꯗꯔꯦ
ꯎꯝ ꯃꯆꯦꯕꯨꯗꯤ ꯃꯔꯛ ꯃꯔꯛꯇ ꯎꯏ ꯑꯩꯈꯣꯏ ꯁꯟꯖꯦ ꯂꯩꯐꯝꯗꯣ ꯑꯗꯨꯗ ꯂꯩ
ꯁꯟꯖꯦꯒ ꯗꯣ ꯑꯗꯨꯗ ꯑꯗꯨꯝ ꯂꯩꯔꯤꯕꯣ
ꯁꯟꯖꯦꯁꯨ ꯑꯣꯗꯤꯁꯥ ꯆꯠꯈ꯭ꯔꯦꯗ
ꯑꯣꯗꯤꯁꯥ ꯆꯠꯈ꯭ꯔꯦ ꯇꯧꯈ꯭ꯔꯦ ꯑꯥꯏ ꯀꯩꯅꯣ ꯀꯩꯗꯧꯉꯩꯅꯣ ꯇꯣꯛꯈ꯭ꯔꯤꯗꯣ
ꯃꯥ ꯑꯩꯈꯣꯏ ꯑꯗꯨꯝ ꯍꯦꯛ ꯊꯦꯡꯅꯕꯗ ꯃꯥꯁꯦ ꯂꯝꯕꯤꯗ ꯑꯗꯨꯝ ꯍꯦꯛ ꯊꯦꯡꯅꯩꯕ ꯄꯣꯠ ꯋꯥꯔꯤ ꯋꯥꯇꯥꯏ ꯇꯧꯔꯒ ꯑꯁ ꯑꯩ ꯁꯨ ꯇꯣꯛꯈ꯭ꯔꯅꯤꯗ ꯎꯗꯤꯁꯥꯗ ꯊꯕꯛ ꯂꯩ ꯀꯩꯀꯥ ꯇꯧꯔ ꯃ ꯃꯥꯁꯨ ꯃꯥ ꯍꯧꯖꯤꯛ ꯂꯩꯔꯤꯁꯦ ꯃꯥꯒꯤ ꯌꯨꯝꯃꯛꯇꯤ ꯅꯠꯇꯦꯗꯅ ꯈꯨꯟꯗ ꯆꯠꯂꯒ ꯃꯣꯏ ꯕꯥꯖꯤ ꯈꯣꯏ ꯃꯣꯏ ꯏꯃꯥꯈꯣꯏ ꯇꯧꯔꯒ ꯊꯦꯡꯅꯥꯁꯤꯁꯨ ꯀꯨꯏꯔꯕꯝꯅꯤ ꯃꯣꯏ ꯃꯥꯁꯨ ꯍꯥꯏꯗꯤ ꯍꯟꯗꯛ ꯏꯔꯥꯡꯒꯤ ꯃꯇꯥꯡꯅꯀꯣ꯫ ꯃꯥ ꯀꯅꯥ ꯅꯨꯄꯤ ꯀꯔꯝꯕ ꯊꯤꯖꯥꯠꯅꯣ꯫
ꯈꯪꯗꯦꯗ ꯌꯨꯝ ꯄꯥꯟꯈꯤꯔꯝꯒꯤꯖꯥꯠꯂꯥ ꯑꯩꯈꯣꯏ ꯂꯩꯔꯤ ꯀꯥꯟꯗ ꯌꯨꯝ ꯄꯥꯟꯗ꯭ꯔꯤꯗ꯫
ꯈꯣꯢ ꯌꯨꯝ ꯄꯥꯟꯗ꯭ꯔꯤꯗ꯫
ꯍꯣꯏ ꯀꯥꯏꯗꯒꯤ ꯌꯨꯝ ꯄꯥꯟꯗꯔꯤ ꯃꯥ꯫
ꯍꯧꯖꯤꯛꯇꯤ ꯄꯥꯜꯂꯝꯃꯅꯤꯗ ꯆꯍꯤꯖꯦ ꯌꯥꯝ ꯅꯧꯕꯁꯨ ꯅꯠꯇ꯭ꯔꯦ ꯌꯥꯝꯅ ꯍꯟꯕꯁꯨ ꯅꯠꯇꯦ ꯆꯞ ꯆꯥꯔꯕ ꯆꯍꯤꯅꯦ ꯍꯧꯖꯤꯛ ꯄꯥꯟꯍꯧꯗ꯭ꯔꯥꯗꯤ ꯎꯄꯥꯢ ꯂꯩꯇꯦꯍꯦ꯫ ꯑꯩꯈꯣꯏ ꯑꯩꯈꯣꯏꯅ ꯈꯪꯄꯣꯠꯇꯦ꯫
ꯑꯗꯨꯗꯤ ꯈꯪꯗ꯭ꯔꯦ ꯁꯤ
ꯚꯥꯏ ꯐꯔꯦ ꯑꯗꯨꯗꯤ ꯑꯩꯁꯨ ꯀꯩꯅꯣ ꯔꯤꯐ꯭ꯔꯦꯁꯃꯦꯟ ꯀꯩꯀꯥꯒꯤ ꯂꯩꯔꯨꯒꯤꯒꯦ꯫ ꯀꯩꯅꯣꯒꯤ ꯍꯣꯔꯦꯟꯕꯣ ꯌꯦꯡꯅꯕꯒꯤ꯫ ꯐꯔꯦ ꯚꯥꯏ ꯑꯗꯨꯗꯤ ꯉꯁꯤꯗꯃꯛꯇꯤ ꯊꯝꯖꯔꯒꯦ ꯒꯨꯅꯥꯏ ꯒꯨꯅꯥꯏ꯫